ꯇꯥꯔꯦ
ꯑꯣ ꯆꯥꯛꯆꯥꯔꯕ ꯀꯃꯥꯏꯅ ꯇꯧꯔꯒꯦ
ꯁꯤꯗꯤ ꯑꯩꯈꯣꯏꯒꯤ ꯀꯩꯅꯣ ꯑꯩꯅ ꯊꯕꯛ ꯆꯠꯕ ꯃꯄꯨꯗꯨꯅ ꯃꯣꯏ ꯉꯥ ꯐꯥꯏꯌꯦꯅ ꯉꯥ ꯈꯔ ꯄꯤꯔꯛꯑꯦ ꯈꯔ ꯍꯥꯏꯁꯦ ꯑꯗꯨꯝ ꯌꯥꯝꯕ ꯄꯣꯠꯅꯤꯗ ꯑꯗꯨꯗ ꯊꯣꯡꯕ ꯍꯦꯦꯟꯅ ꯊꯣꯡꯉꯤꯑꯦ ꯑꯗꯨꯩ ꯆꯥꯗ꯭ꯔꯤꯉꯩꯁꯤ ꯅꯪꯗꯤ ꯆꯥꯔꯕꯣ ꯀꯔꯤ ꯉꯥꯅꯣ ꯉ ꯉꯔꯣ ꯉꯥ ꯆꯧꯕ꯭ꯔꯣ ꯉꯥꯁꯦ ꯌꯥꯝ ꯀꯟꯅ ꯆꯥꯎꯕꯗꯤ ꯅꯠꯇ꯭ꯔꯦ ꯃꯆꯥ ꯈꯔꯅꯦ ꯑꯗꯨꯒ ꯑꯗꯨꯝ ꯊꯣꯡꯕꯁꯨ ꯌꯥꯔꯗꯧꯕ ꯍꯥꯏ ꯇꯔꯦꯀꯣ ꯑꯗꯨꯒꯨꯝꯕ ꯈꯔ ꯑꯃ ꯔꯧ ꯑꯍꯨꯝ ꯃꯔꯤꯃꯨꯛ ꯑꯗꯨꯃꯥꯏꯅ ꯁꯨ ꯃꯥꯜꯂꯦ ꯑꯗꯨꯗꯩ ꯑꯆꯧꯕ ꯑꯅꯤ ꯑꯍꯨꯝ ꯑꯗꯨꯃꯥꯏꯅ ꯌꯥꯝ ꯀ ꯑꯗꯨꯃꯛꯁꯨ ꯅꯠꯇ꯭ꯔꯦ ꯑꯗꯨꯝ ꯊꯣꯡꯕꯕꯨꯗꯤ ꯌꯥꯗꯤ ꯌꯥꯔꯦꯗ ꯉ ꯑꯆꯧꯕꯗꯤ ꯃꯣꯏ ꯐꯥꯗꯣꯛꯑ ꯌꯣꯜꯂꯝꯦ ꯅꯦꯕꯥꯛ ꯑꯗ ꯇꯨꯡꯍꯟꯕꯤ ꯑꯆꯧꯕ ꯑꯅꯤꯕꯨꯗꯤ ꯌꯥꯎꯔꯛꯏꯀꯣ ꯑꯗꯨꯗꯤ ꯊꯣꯡꯕꯗꯣ ꯀꯩꯅꯣ ꯇꯧꯔꯔꯣꯏꯅ ꯂꯩꯕꯥꯛ ꯃꯅꯝ ꯅꯝꯃꯦ ꯍꯥꯏꯌꯦ ꯑꯗꯒꯤ ꯊꯣꯡꯗꯣꯏꯕꯤꯗ ꯉꯧꯔꯁꯦꯅ ꯊꯝꯈ꯭ꯔꯦ ꯇꯨꯡꯍꯟꯕꯤꯗꯨꯅ ꯔꯧꯗꯨ ꯑꯣꯏꯅ ꯊꯣꯡꯉꯦ ꯑꯣꯄꯥꯏ ꯈꯔ ꯌꯥꯝꯒ ꯄꯕꯤꯔꯛꯄ
ꯑꯣ ꯐꯔꯌꯦꯠ ꯐꯔꯦꯠ ꯍꯥꯎꯅ ꯊꯣꯡꯉꯒ ꯇꯥꯎꯔꯒ ꯆꯥꯔꯣꯀꯣ ꯑꯩꯈꯣꯏꯒꯤꯗꯤ ꯀꯩꯅꯣ ꯆꯥꯔꯦꯡ ꯉꯁꯤꯗꯤ ꯀꯩ ꯍꯥꯏꯈꯔꯦ ꯆꯝꯐꯨꯠ ꯍꯋꯥꯏꯗꯨ ꯊꯣꯡꯉꯦ ꯑꯗꯒꯤ ꯑꯩꯈꯣꯏ ꯁꯨꯃꯥꯏꯅ ꯑꯩꯈꯣꯏ ꯃꯥꯅ ꯉꯥ ꯉꯧ ꯉꯥ ꯄꯨꯔꯛꯄꯗꯣ ꯅꯍꯥꯟꯈꯩ ꯌꯣꯠ ꯊꯝꯕꯅꯦꯕ ꯉꯥꯆꯤꯛ ꯈꯔꯅꯦ ꯎꯀꯥꯕꯤ ꯈꯔꯅꯦ ꯃꯔꯤ ꯃꯉꯥꯃꯨꯛ ꯉꯧꯔꯦ ꯑꯗꯨꯗꯨꯒ ꯆꯥꯔꯦ ꯉꯁꯥꯏꯗꯣ ꯅꯪꯗꯣ ꯐꯣꯟ ꯇꯧꯔꯝꯕꯅꯦ ꯑꯃ ꯀꯩꯅꯣ ꯑꯩꯈꯣꯏꯒꯤ ꯃꯣꯏꯔꯥꯡꯊꯦꯝꯒꯤ ꯀꯩꯅꯣꯗꯨꯅ ꯑꯗꯨꯗꯨꯒ ꯅꯪꯗꯣ ꯑꯩꯗꯣ ꯀꯩꯅꯣ ꯍꯜꯂꯛꯇ꯭ꯔꯤꯌꯦ ꯍꯥꯏꯔꯛꯄꯗꯒꯤꯣ ꯑꯩꯈꯣꯏ ꯑꯗꯨꯝ ꯋꯥꯋꯥꯛꯀꯤꯡ ꯆꯠꯄꯒꯤꯗ ꯅꯪ ꯉꯥꯛꯇꯪ ꯉꯥꯏꯔꯝꯁꯤꯅ ꯇꯧꯔꯝꯕꯅꯦꯕꯀꯣ ꯑꯗꯣ ꯑꯩꯁꯨ ꯐꯣꯟ ꯄꯔꯛꯇꯕ ꯑꯩꯈꯣꯏ ꯑꯕꯨꯡꯉꯣꯁꯨ ꯐꯣꯟ ꯄꯔꯛꯇꯕꯗꯤ ꯅꯉꯣꯟꯗꯩ ꯇꯧꯕ ꯑꯗꯨꯃꯥꯏꯅ ꯇꯧꯍꯟꯈꯤꯕꯅꯦꯕ ꯑꯗꯣ ꯇꯧꯔꯦ ꯉꯁꯥꯏꯁꯨ ꯁꯤꯡꯖꯨ ꯕꯣꯔꯥ ꯂꯩꯔꯦ ꯑꯗꯒꯤ ꯀꯩꯀꯩ ꯇꯧꯔꯒ ꯁꯤꯡꯖꯨ ꯂꯩꯔꯦ ꯑꯗꯗꯒꯤ ꯕꯣꯔꯥ ꯂꯩꯔꯦ ꯑꯗꯨꯒ ꯃꯤꯃꯤ ꯀꯩꯀꯩ ꯀꯪꯂꯥ ꯈꯔ ꯍꯥꯞꯆꯤꯜꯂꯦ ꯑꯗꯨꯗꯨꯒꯥ ꯑꯩꯈꯣꯏꯅ ꯉꯁꯥꯏ ꯅꯍꯥꯟꯃꯨꯛ ꯀ ꯀꯥꯥꯁꯦ ꯍꯥꯏꯅꯕ ꯀꯛꯆꯤꯡ ꯀꯂꯥꯒꯤꯗꯣ ꯑꯗꯨꯗ ꯑꯗꯨꯝ ꯀꯥꯔꯦ ꯑꯗꯨꯗꯨꯒ ꯆꯥꯔꯨꯔꯦ ꯍꯩꯅꯁꯨ ꯆꯥꯔꯛꯑꯦ
ꯐꯔꯦ ꯐꯔꯦ ꯑꯗꯣ ꯊꯦꯡꯉꯗꯏꯗꯤꯡ ꯍꯦꯜꯂꯛꯄ ꯇꯔꯨꯛ ꯃꯈꯥꯏ ꯍ ꯇꯔꯨꯛ ꯃꯈꯥꯏ ꯅꯠꯇꯦ ꯇꯔꯨꯛ ꯑꯗꯥꯏ ꯍꯣꯏ ꯊꯣꯛꯂꯛꯄꯁꯦ ꯍꯣꯏ ꯁꯤꯗ ꯇꯔꯨꯛ ꯃꯈꯥꯏ ꯇꯥꯔ ꯐꯈꯤꯖꯪ ꯈꯖꯂꯝꯗ ꯃꯥꯜꯂꯦ ꯁꯤꯗꯤ ꯑꯩ ꯃꯥ ꯐꯣꯟꯕꯨꯗꯤ ꯄꯥꯏꯍꯧꯗ꯭ꯔꯕ ꯑꯗꯨ ꯍꯣꯏ ꯍꯥꯏꯕꯅꯤ ꯃꯦꯁꯦꯖꯄꯨꯗꯤ ꯊꯥꯈꯤꯕꯅꯤ ꯑꯩ ꯀꯩꯅꯣꯗ ꯍꯜꯂꯛꯇ꯭ꯔꯤꯦꯑꯅ
ꯑꯗꯣ ꯅꯪꯒꯤꯁꯦ ꯌꯥꯝ ꯉꯁꯤꯗꯤ ꯌꯥꯝ ꯇꯞꯄꯦ ꯈꯤꯇꯪ ꯀꯟꯅ ꯉꯥꯡꯕ ꯌꯥꯗꯕ꯭ꯔꯥ ꯅꯠꯇ꯭ꯔꯒ ꯏꯌꯥꯔꯄꯤꯁꯀꯨꯝꯕ ꯊꯤꯟꯕ ꯈꯣꯠꯄ ꯇꯧꯕ꯭ꯔꯥ
ꯀꯩꯝꯇ ꯊꯤꯟꯗꯦ ꯑꯗꯣ ꯉꯁꯤꯗꯤ ꯌꯥꯝ ꯊꯨꯅ ꯇꯥꯏꯌꯦ ꯄꯥꯏꯈꯠꯄꯒ ꯑꯗꯨꯝ ꯇꯥꯟꯅꯈ꯭ꯔꯦ
ꯑꯣ ꯐꯔꯦ ꯐꯔꯦ ꯑꯗꯨꯣ ꯃꯥꯅꯁꯨ ꯍꯥꯏꯕꯅꯦ ꯀꯩꯅꯣꯒꯤꯗꯣ ꯉꯁꯥꯏꯁꯨ ꯍꯩꯅꯧꯁꯨ ꯌꯥꯝ ꯄꯥꯜꯂꯛꯑꯦꯕꯀꯣ ꯅꯣꯡꯃ ꯍꯩꯅꯧ ꯆꯠꯂꯒ ꯍꯦꯛꯎꯁꯦ ꯉꯁꯥꯏꯁꯨ ꯃꯥꯡ ꯉꯔꯥꯡ ꯑꯌꯨꯛ ꯍꯥꯏꯕ꯭ꯔꯥ ꯅꯍꯥꯟ ꯑꯌꯨꯛ ꯍꯥꯏꯕ꯭ꯔꯥ ꯆꯠꯄ ꯀꯥꯟꯗ ꯍꯩꯅꯧꯗꯨꯣ ꯍꯦꯛꯦ ꯍꯥꯏꯕ ꯑꯗꯨꯝ ꯆꯤꯡꯒꯤ ꯍꯩꯅꯧ ꯑꯣꯏꯇꯥꯔꯁꯨ ꯍꯧꯖꯤꯛ ꯆꯤꯡ ꯀꯩꯅꯣꯁꯨ ꯑꯗꯨꯝ ꯇꯤꯟ ꯆꯥꯏꯗꯅꯀꯣ ꯑꯗꯨ ꯃꯥ ꯀꯩ ꯍꯥꯏꯅꯨꯡꯒꯤꯗꯤ ꯇꯤꯟ ꯆꯥꯗꯦ ꯈꯣꯠꯇꯦ ꯑꯗꯒꯤ ꯍꯥꯎꯁꯨ ꯍꯥꯎꯋꯦꯕꯀꯣ ꯃꯅꯝ ꯑꯃ ꯈꯤꯇꯪ ꯍꯩꯖꯝ ꯑꯣꯏꯇꯥꯔꯁꯨ ꯃꯅꯝ ꯑꯃ ꯈꯤꯇꯪ ꯆꯦꯜꯂꯒ ꯌꯥꯝ ꯍꯥꯎ ꯍꯥꯎ ꯑꯃ ꯇꯧꯕꯗꯣ ꯑꯗꯨꯃꯥꯏꯅ ꯇꯧꯋꯦ ꯃꯥꯅꯁꯨ ꯆꯥꯁꯦꯅ ꯍꯥꯏꯕꯅꯤ ꯉꯁꯥꯏꯗ ꯊꯦꯡꯕꯒꯤ ꯍꯣꯕꯦ ꯍꯣꯕꯦ ꯇꯧꯗꯅ ꯈꯤꯇꯪ ꯑꯃ ꯑꯅꯤ ꯍꯦꯛ ꯑꯗꯨꯝ ꯆꯥꯔ ꯇꯣꯛꯈ꯭ꯔꯦꯕꯀꯣ
ꯍꯣ ꯑꯗꯨ ꯅꯅꯥꯎ ꯅꯨꯄꯥꯜꯁꯨ ꯇꯥꯍꯧꯕ ꯅꯠꯇ꯭ꯔꯣ ꯑꯩ ꯉꯁꯥꯏ ꯍꯥꯏꯔꯛꯄꯗꯤ ꯍꯧꯗꯣꯛꯄꯅꯦ ꯃꯥꯅ ꯗꯣꯡ ꯗꯣꯡ ꯂꯣꯏꯔꯒ ꯑꯣꯏꯅ ꯇꯧꯔꯁꯦ ꯑꯗꯨꯗ ꯁ ꯃꯈꯥꯗꯣ ꯇꯥꯗꯕ ꯑꯗꯨꯒꯤꯅꯤꯗ ꯑꯗꯨꯝ ꯀꯥꯔꯁꯨ ꯌꯥꯕꯗꯤ ꯌꯥꯏꯑꯕꯀꯣ ꯅꯣꯡꯃꯥꯏꯖꯤꯡ ꯅꯨꯃꯤꯠꯇꯨꯗ ꯑꯗꯨꯝ ꯌꯥꯏꯗꯅꯀꯣ ꯑꯌꯨꯛ ꯑꯃ ꯑꯗꯨꯝ ꯆꯠꯂꯨꯕꯗꯨꯗꯤ
ꯍꯣꯏ ꯌꯥꯏ ꯌꯥꯏꯌꯦ ꯃꯥꯅ ꯀꯩ ꯀꯩꯅꯣ ꯌꯥꯝ ꯍꯥꯏꯕꯗꯨꯅꯦ ꯆꯥ ꯂꯣꯜꯂꯒ ꯆꯠꯁꯦ ꯆꯥꯗꯤ ꯅꯨꯡꯒꯤ ꯆꯥꯛ ꯂꯣꯟꯕ ꯌꯥꯝ ꯍꯩꯕꯅꯦ ꯈꯤꯇꯪ ꯑꯊꯨꯝꯇꯛ ꯇꯧꯔꯒ ꯌꯥꯝ ꯍꯥꯎꯕꯅꯦ ꯈꯣꯠꯄꯅꯦꯅ ꯍꯥꯏꯕ ꯑꯗꯩ ꯑꯩꯈꯣꯏ ꯏꯅꯥꯎꯄꯥꯁꯨ ꯍꯥꯏꯐꯦꯠ ꯌꯥꯈ꯭ꯔꯕꯅꯦꯕꯀꯣ ꯆꯥꯒꯨꯝꯕ ꯑꯗꯒꯤ ꯀꯔꯤ ꯀꯩ ꯆꯥꯒꯗꯕ ꯈꯤꯇꯪ ꯍꯥꯏꯗꯤ ꯌꯦ ꯈꯪꯗꯦ ꯃꯦꯒꯤꯅꯤ ꯈꯪꯗꯦ
ꯈꯖꯦꯟ ꯈꯔ ꯈꯣꯗ꯭ꯔ ꯑꯥꯗ ꯍꯧꯔ ꯁꯨꯃꯥꯏꯅ ꯇꯧ ꯈꯣꯠꯄꯒ ꯍꯥꯏꯅꯈꯤꯕꯅꯤ ꯍꯣꯏ ꯑꯗꯨ ꯍꯌꯦꯡ ꯅꯨꯡꯉꯥꯏꯖꯒꯦ ꯍꯥꯏꯕ ꯃꯇꯝꯗ ꯍꯥꯏꯗꯤ ꯊꯥꯡꯖꯒꯨꯝꯕ ꯏꯔꯥꯏꯒꯨꯝꯕ ꯑꯗꯨꯗ ꯑꯗꯨꯝ ꯍꯥꯏꯐꯦ ꯍꯪ ꯌꯥꯔꯅꯤ ꯑꯗꯨ ꯑ ꯆꯥ ꯂꯣꯟꯕ ꯍꯥꯏꯁꯦ ꯑꯩ ꯑꯩꯅꯕꯨꯗꯤ ꯂꯣꯟꯕ ꯅꯠꯇꯦꯗ ꯑꯗꯨꯝ ꯌꯨꯝꯗꯒꯤ ꯑꯩꯈꯣꯏꯃꯝꯅ ꯂꯣꯟꯕꯗꯣ ꯑꯗꯨꯝ ꯄꯨꯔꯛꯄꯒꯤ ꯋꯥꯅꯤꯗ ꯑꯗꯨꯗꯣ ꯍꯣꯏ ꯑꯗꯣ ꯑꯥꯗ ꯊꯣꯡꯕ ꯊꯥꯛꯄ ꯇꯧꯕꯕꯨꯗꯤ ꯌꯥꯗꯦꯗ ꯑꯗꯨ ꯄꯨꯒꯦ ꯍꯥꯏꯔꯒꯅ ꯀꯩꯁꯨ ꯌꯥꯝ ꯀꯟꯅ ꯄꯨꯕꯁꯨ ꯌꯥꯎꯋꯦꯗ ꯆꯥꯗꯨꯃ ꯄꯨꯔꯒ ꯀꯔꯤ ꯄꯨꯕ ꯌꯥꯏ ꯑꯩꯈꯣꯏ ꯌꯦꯔꯨꯝꯒꯨꯝꯕ ꯐꯨꯠꯄꯗꯨꯕ ꯑꯃ ꯂꯩꯔꯦ ꯑꯗꯨ ꯅꯠꯇꯕ ꯑꯗꯨꯝ ꯃꯤꯒꯤꯒꯨꯝꯕ ꯐꯨꯠ ꯑꯥꯗ ꯊꯣꯡꯕ ꯈꯣꯠꯄ ꯍꯥꯏꯕꯗꯨꯗꯤ ꯑꯃꯨꯛ ꯈꯤꯇꯪꯗꯤ ꯐꯔꯛ ꯇꯥꯒꯗ ꯃꯥꯜꯂꯦ ꯍꯣꯏꯗꯤ ꯏꯁꯤꯡ ꯑꯁꯥꯕ ꯄꯨꯔꯒ ꯀꯞ ꯅꯨꯗꯜꯁꯇꯨ ꯑꯣꯏꯔꯕꯨꯗꯤ ꯑꯃ ꯑꯣꯏꯔꯦ ꯀꯃꯥꯏꯅ ꯇꯧꯕꯅꯣ ꯐꯗꯣꯏꯅꯗꯣ ꯑꯗꯨꯝ ꯁꯖꯦꯁ ꯇꯧꯔꯛꯑꯁꯨ ꯌꯥꯏꯌꯦ ꯀꯩꯁꯨ ꯀꯥꯏꯗꯦ
ꯍꯣꯏ ꯑꯗꯨ ꯌꯦꯡꯉꯁꯤꯦ ꯉꯦ ꯍꯌꯦꯡ ꯊꯥꯡꯖ ꯅꯨꯃꯤꯠꯀꯨꯝꯕ ꯑꯗꯩ ꯏꯔꯥꯏ ꯅꯨꯃꯤꯠꯀꯨꯝꯕꯗꯤ ꯍꯥꯏꯐꯦꯠ ꯍꯪꯅꯔꯒꯀꯣ ꯑꯗꯨꯃꯥꯏꯅ ꯇꯧꯔꯁꯦ ꯑꯗꯨꯝ ꯀꯥꯕꯨꯗꯤ ꯀꯥꯔꯨꯔꯁꯦ ꯑꯗꯣ ꯅꯪ ꯉꯁꯥꯏ ꯃꯥꯅ ꯍꯥꯏꯕ ꯀꯥꯟꯗꯁꯨ ꯀꯩꯅꯣ ꯐꯣꯇꯣ ꯊꯥꯔꯛꯎ ꯍꯥꯏ ꯈꯣꯠꯂꯦ ꯇꯧꯋꯦ ꯍꯥꯏꯌꯦꯦ ꯅꯪꯅ ꯍꯥꯏꯕꯗꯤ ꯍꯥꯏꯗꯤ ꯅꯪꯒꯤ ꯀ꯭ꯂꯤꯅꯤꯛ ꯌꯥꯎꯔꯤ ꯎꯨꯗꯣ ꯑꯗꯨꯁꯨ ꯍꯧꯔꯒ ꯂꯥꯛꯄ ꯌꯥꯏ ꯁꯅꯕ ꯈꯣꯠꯅꯕ ꯁꯟꯗꯦ ꯅꯨꯃꯤꯠꯇꯣ ꯈꯣꯠꯄꯗ ꯑꯗꯨꯃꯥꯏꯅꯁꯨ ꯍꯥꯏꯒꯨꯝ ꯇꯧꯋꯤ ꯍꯥꯏꯅꯕꯅꯕꯅꯤ
ꯑꯁ ꯀꯔꯥꯏꯗ ꯀꯔꯥꯏꯗꯅꯣꯗ ꯑꯩꯁꯨ ꯁꯣꯏꯅꯔꯦ ꯑꯗ ꯅꯠꯇꯦꯍꯦ ꯁꯟꯗꯦ ꯅꯨꯃꯤꯠꯀꯤ ꯍꯥꯏꯕ ꯅꯠꯇꯦ ꯑꯩꯈꯣꯏꯅ ꯉꯔꯥꯡ ꯁꯥꯟꯅꯕꯗꯣ ꯅꯣꯏ ꯆꯥ ꯑꯃꯗꯤ ꯆꯥꯁꯦ ꯍꯥꯏꯅꯈꯤꯕꯗ ꯑꯗꯨꯗꯣ ꯑꯥ ꯅꯣꯏꯒꯤ ꯀꯩꯅꯔꯣꯝꯒꯤ ꯑꯅꯤꯗꯨꯁꯨ ꯑꯗꯒꯤ ꯉꯔꯥꯡ ꯑꯩꯅ ꯍꯥꯏꯕꯗꯨꯅꯦ ꯀꯩꯗꯧꯔꯒꯦ ꯀꯥꯏꯗ ꯑꯥ ꯇꯔꯕꯨꯗ ꯆꯥꯕ ꯆꯠꯁꯦ ꯍꯥꯏꯕꯗꯣ ꯇꯔꯨꯗ ꯆꯥꯕ ꯈꯛꯇꯪ ꯆꯠꯄꯗꯨꯗꯤ ꯐꯔꯛ ꯇꯥꯗꯣꯏꯅꯤ ꯀꯩꯁꯨ ꯑꯣꯏꯔꯣꯏꯕ ꯑꯗꯨꯝ ꯆꯥꯔ ꯍꯜꯂꯛꯄ ꯍꯥꯏꯗꯨꯗꯤ ꯑꯗꯨꯅ ꯑꯗꯨꯝ ꯍꯥꯏꯩꯌꯦ ꯀꯗꯥꯏꯗ ꯆꯠꯁꯤꯒꯦꯗ ꯈꯪꯗ꯭ꯔꯤꯕꯅꯤꯅ ꯃꯣꯏ ꯉꯔꯥꯡ ꯅꯍꯥꯟ ꯃꯣꯏ ꯀꯥꯔꯨꯕ ꯆꯤꯡꯒꯨꯝꯕꯗ ꯑꯣꯏꯅ ꯆꯠꯁꯤꯔꯛꯑꯁꯨ ꯌꯥꯏꯅ ꯑꯩꯅ ꯅꯣꯡꯗ ꯉꯁꯥꯏ ꯃꯦꯁꯦꯖ ꯊꯥꯒꯤꯈꯤꯕꯅꯦꯕꯗ ꯅꯪꯅ ꯀꯔꯤꯝꯇ ꯍꯜꯂꯛꯈꯤꯗꯕꯩꯅꯦ ꯑꯦ ꯅꯣꯏ ꯋꯥꯔꯤ ꯁꯥꯟꯅꯗ ꯑꯣꯏꯔꯗꯤ ꯑꯗꯣ ꯉꯁꯥꯏꯒꯤ ꯀꯩꯅꯣꯅ ꯃꯣꯏꯔꯥꯡ ꯊꯦꯝꯕꯣꯏꯅ ꯆꯠꯂꯨꯕ ꯑꯗꯨꯣꯝꯗ ꯆꯠꯂꯁꯨ ꯌꯥꯅꯤ ꯅꯣꯏ ꯀꯥꯡꯕꯨꯒꯤꯗꯣꯅ ꯍꯥꯏꯈꯤꯕꯅꯦ ꯑꯗꯨꯗꯨꯅꯤꯍꯦ ꯃꯥꯅ ꯑꯃꯨꯛ ꯁꯟꯗꯦꯒꯤꯗ ꯑꯣꯏꯅ ꯈꯜꯂꯝꯕꯅꯤ ꯁꯟꯗꯦꯒꯤꯗꯨ ꯅꯠꯇꯦ ꯁꯟꯗꯦꯗꯨꯗꯤ ꯌꯥꯎꯔꯨꯍꯦ ꯀꯃꯥꯏꯅ ꯃꯥꯥꯏ ꯌꯥꯎꯗꯣꯏꯅꯣꯗ ꯑꯩꯈꯣꯏ ꯈꯛꯇꯪꯁꯤꯗ ꯆꯥꯕ ꯆꯠꯄꯗꯨꯗꯤ ꯑꯩꯅ ꯍꯥꯏꯗꯤ ꯑꯃ
ꯎꯝ
ꯑꯥ ꯇꯥꯕꯤꯔꯛꯑꯣ ꯃꯈꯥ ꯌꯥꯅꯤ
ꯃꯥꯅ ꯉꯁꯥꯏ ꯍꯥꯏꯐꯦꯠ ꯍꯥꯏꯕ ꯀꯥꯟꯗꯗꯤ ꯁꯟꯗꯦꯗꯣ ꯈꯣꯠꯄꯗꯣ ꯌꯥꯎꯕ ꯈꯣꯠꯄꯒꯤ ꯅꯪꯅ ꯉꯁꯥꯏ ꯃꯐꯝ ꯊꯥꯔꯣ ꯈꯣꯠꯂꯣ ꯐꯣꯇꯣ ꯊꯥꯔꯣ ꯈꯣꯠꯂꯣ ꯍꯥꯏꯗꯤ ꯃꯉꯣꯟꯗꯁꯨ ꯈꯤꯇꯪ ꯎꯠꯂꯗꯤ ꯃꯥꯁꯨ ꯂꯥꯛꯅꯤꯡꯅꯕ ꯈꯣꯠꯅꯕ ꯑꯗꯨꯃꯥꯏꯅ ꯍꯥꯏꯔꯞ ꯍꯥꯏꯈꯤꯒꯨꯝ ꯇꯧꯕ
ꯑꯗꯨꯃꯥꯏꯅ ꯍꯥꯏꯕ ꯅꯠꯇꯦꯕ ꯃꯥꯅꯅꯦ ꯃꯥꯅ ꯁꯟꯗꯦꯗ ꯑꯩꯈꯣꯏ ꯆꯠꯁꯦ ꯍꯥꯏꯅꯕꯗꯨꯗ ꯑꯩꯅ ꯑꯃꯨꯛ ꯑꯩꯍꯣꯏꯁꯤꯡꯗꯨꯒꯤ ꯐꯣꯇꯣꯒ ꯊꯥꯔ‌ꯣ ꯍꯥꯏꯕ ꯆꯥꯟꯅꯔꯦꯅ ꯈꯟꯖꯤꯟ ꯑꯣꯏꯔꯝꯅꯦꯕ ꯑꯩꯅ ꯍꯟꯗꯛ ꯁꯟꯗꯦꯁꯤꯗ ꯃꯥꯂ‌ꯦꯝꯉꯥꯟꯕ ꯀꯧꯔꯛꯀꯦꯅ ꯍꯥꯏ ꯕ ꯅꯠꯇꯦ ꯍꯥꯏꯕ ꯑꯩꯅ ꯈꯜꯂꯝꯕꯗꯤ ꯅꯣꯏ ꯀꯥꯡꯕꯨꯅ ꯆꯠꯅꯤ ꯍꯥꯏꯕꯗꯣ ꯍꯧꯖꯤꯛꯀꯤ ꯆꯤꯡꯗꯨꯗ ꯑꯣꯏꯅ ꯆꯠꯂꯒ ꯆꯥꯔꯨꯁꯤ ꯑꯗꯨꯅ ꯆꯤꯡꯗꯨꯒꯤ ꯐꯣꯇꯣꯗꯨ ꯎꯠꯀꯦꯒ ꯊꯥꯔꯛꯑꯣ ꯍꯥꯏꯕꯅꯦꯕ ꯑꯩꯅ ꯃꯉꯣꯟꯗ ꯍꯥꯏꯗꯨꯗꯤ ꯑꯦ ꯅꯣꯏ ꯅꯪꯗꯤ ꯈꯪꯉꯕ꯭ꯔꯣ ꯑꯩꯅ ꯍꯥꯏꯁꯤ ꯕꯥꯞꯇꯤ ꯇꯥꯔꯕꯣ ꯅꯣꯏ ꯀꯥꯡꯒꯨꯅ ꯆꯠꯁꯦ ꯍꯥꯏꯅꯕꯗꯣ ꯉꯔꯥꯡ ꯈꯣꯏꯅ ꯁꯥꯟꯅꯕꯗꯣ ꯑꯗꯨꯗꯨꯅꯦ ꯑꯗꯨ ꯆꯠꯄꯗꯣ ꯃꯐꯝꯗꯣ ꯀꯥꯏꯗꯕꯅꯣ ꯈꯪꯗ꯭ꯔꯒꯗꯤ ꯑꯦ ꯁꯨꯃꯥꯏꯅ ꯀꯣ ꯍꯧꯗꯣꯛꯀꯦ ꯁꯨꯃꯥꯏꯅ ꯉꯔꯥꯡ ꯆꯠꯂꯨꯕꯅꯦ ꯃꯤ ꯁꯤꯗ ꯆꯠꯅꯕꯅꯦ ꯍꯧꯖꯤꯛꯀꯥꯟ ꯌꯥꯝꯅ ꯁꯤꯗ ꯑꯗꯨꯝ ꯆꯠꯂꯒ ꯄꯨꯜꯂꯨꯁꯤꯁꯨ ꯌꯥꯅꯤ ꯈꯣꯠꯅꯤ ꯑꯗ ꯍꯧꯗꯣꯛꯀ‌ꯦꯒꯤ ꯁꯨꯝ ꯐ‌ꯣꯇꯣꯗ ꯊꯥꯔꯣ ꯍꯥꯏꯈꯤꯕꯅꯤꯗ ꯃꯥꯅ ꯍꯥꯏꯗꯤ ꯁꯟꯗꯦꯗꯁꯨ ꯆꯠꯄꯒꯤ ꯑꯃ ꯁꯨꯝ ꯍꯥꯏꯅꯕꯗꯨꯗ ꯑꯗꯨꯒꯤ ꯂꯥꯛꯑꯣ ꯍꯥꯏꯈꯤꯕꯒꯤ ꯈꯜꯂꯝꯃꯅꯦꯕ ꯑꯗꯨꯒꯤꯅꯦꯕ ꯑꯗꯨꯗꯤ ꯄꯟꯈꯤꯕ ꯅꯠꯇꯦꯕ ꯀꯩꯝꯇ ꯍꯥꯏꯗꯤ ꯍꯟꯗꯛ ꯑꯩꯈꯣꯏ ꯀꯥꯡꯕꯨ ꯆꯠꯄꯗ ꯁꯨꯃꯥꯏꯅ ꯑꯗꯨ ꯃꯥꯁꯨ ꯄꯨꯔꯛꯀꯦ ꯈꯣꯠꯀꯦꯅ ꯑꯝꯇ ꯄꯟꯕ ꯅꯠꯇꯦꯕ ꯑꯦ ꯑꯗꯨꯒ ꯃꯥꯂ‌ꯦꯝꯉꯥꯟꯕꯗꯨꯁꯨ ꯍꯥꯏꯔꯞ ꯍꯪꯒꯦ ꯁꯤ ꯃꯐꯝꯁꯦ ꯎꯍꯟꯒꯦ ꯍꯥꯏꯔꯒ ꯈꯛꯇꯅꯦꯕ ꯑꯩꯅ ꯍꯥꯏꯗꯣ ꯍꯟꯗꯛ ꯁꯟꯗꯦꯒꯤ ꯑꯗꯨꯗ ꯂꯥꯛꯄ ꯈꯣꯠꯄ ꯑꯝꯇ ꯅꯠꯇꯦꯕ ꯑꯩꯅ ꯈꯜꯂꯝꯕꯗꯤ ꯅꯣꯏ ꯀꯥꯡꯒꯨꯅ ꯆꯠꯅꯤ ꯑꯗꯣ ꯁꯤꯟꯅꯤ ꯍꯥꯏꯕꯗꯨꯒꯤ ꯁꯤꯁꯤꯅ ꯑꯣꯏꯍꯜꯂꯁꯤꯔꯥꯅ ꯑꯗꯨꯒꯤ ꯈꯟꯕꯒꯤꯅꯤꯗ ꯑꯗꯨ ꯎꯠꯄꯗꯤ ꯎꯠꯂꯛ ꯇ꯭ꯔꯦ ꯉꯁꯥꯏꯁꯨ ꯑꯗꯨꯝ ꯐꯔꯛ ꯇꯥꯅꯗꯅ ꯀꯥꯎꯕꯨ ꯀꯥꯎꯔꯨꯔ‌ꯦ ꯑꯩꯗꯤ ꯅꯣꯏꯅ ꯑꯗꯨꯝ ꯁꯥꯟꯅꯔꯒ ꯑꯗꯨ ꯑꯩꯅ ꯎꯠꯇꯕꯤꯗ ꯑꯗꯨꯒꯤꯅꯤ ꯑꯩꯅ ꯅꯉꯣꯟꯗ ꯃꯦꯁꯦꯁ ꯊꯥꯒꯔꯤꯗꯨꯁꯨ ꯅꯪꯅ ꯑꯣꯏꯅ ꯁꯨꯝ ꯑꯦ ꯆꯄ ꯃꯐꯝꯗ‌ꯣ ꯀꯥꯏꯗ ꯆꯠꯁꯤꯒꯤ ꯈꯪꯗ꯭ꯔꯒꯗꯤ ꯁꯤꯗ ꯁꯨꯃꯥꯏꯅ ꯆꯠꯄ ꯂꯩ ꯑꯗꯨ ꯍꯧꯗꯣꯛꯑꯒꯤ ꯃꯦꯁꯦꯁ ꯊꯥꯈꯤꯕꯅꯤ ꯅꯪꯅ ꯍꯟꯕꯤꯗꯕ ꯃꯦꯁꯦꯖ ꯊꯥꯕ ꯍꯥꯏꯗꯤ ꯅꯉꯣꯟꯗꯗꯤ ꯂꯩ ꯍꯥꯏꯔꯦꯗꯅꯀꯣ ꯉꯥꯏꯍꯥꯛ ꯂꯩ ꯑꯣꯐ ꯇꯧ ꯉꯥꯏꯍꯥꯛ ꯂꯩ ꯑꯣꯐ ꯇꯧ ꯇꯧꯕꯅꯤꯅ ꯑꯗꯨꯅꯤꯗ
ꯑꯩꯁꯨ ꯃꯤꯅ ꯃꯦꯁꯦꯖ ꯊꯥꯔ ꯍꯥꯏꯗꯤ ꯅꯦꯠꯀꯨꯝꯕ ꯑꯣꯟ ꯇꯧꯔꯒ ꯃꯦꯁꯦꯁꯇꯤ ꯆꯠꯈ꯭ꯔꯒ ꯌꯦꯡꯗꯦ ꯈꯣꯠꯇꯦ ꯍꯥꯏꯕ ꯑꯗꯨꯝ ꯇꯧꯕ ꯅꯨꯡꯉꯥꯏꯇꯕꯒꯤ ꯑꯦ ꯃꯥꯗꯤ ꯅꯦꯠ ꯑꯣꯟ ꯇꯧꯗꯕꯅꯤꯅ ꯀꯩꯅꯣ ꯇꯧꯕꯁꯤ ꯌꯦꯡꯗ ꯃꯥꯜꯂꯦ ꯈꯣꯠꯂꯦ ꯑꯗꯨꯃꯥꯏꯅ ꯇꯧꯕꯗ ꯋꯥꯈꯟꯗꯣ ꯃꯤꯅ ꯈꯜꯍꯟꯈꯤꯕꯗꯣ ꯑꯗꯨꯃꯥꯏꯅ ꯅꯨꯡꯉꯥꯏꯅ ꯇꯧꯕꯒꯤ ꯑꯗꯨꯃꯥꯏꯅ ꯇꯧꯕꯅꯤꯗ ꯑꯗꯨꯝ ꯈ‌ꯣꯏ ꯁꯨꯝ ꯍꯥꯟꯅ ꯑꯩ ꯁꯨꯝ ꯍꯩꯅꯔꯛꯈ꯭ꯔꯕꯩꯀꯣ ꯑꯗꯨꯝ ꯍꯥꯏꯗꯤ ꯑꯗꯨꯝ ꯑꯩꯁꯦ ꯅꯦꯠꯁꯦ ꯌꯥꯎꯋꯤ ꯌꯥꯎꯗꯦ ꯍꯥꯏꯕ ꯋꯥ ꯅꯠꯇꯕꯀꯣ ꯑꯗꯨꯝ ꯋꯥꯏꯐꯥꯏ ꯀꯩꯀꯩ ꯌꯨꯝꯗꯁꯨ ꯑꯃꯗ ꯆꯠꯂꯁꯨ ꯂꯣꯏ ꯁꯝꯃꯤꯕꯅꯦ ꯑꯗꯨ ꯑꯣꯏ ꯇꯥꯔꯁꯨ ꯑꯦ ꯑꯩꯅ ꯁꯤꯖꯤꯟꯅꯔ‌ꯣꯏꯗ꯭ꯔꯗꯤ ꯑꯩꯅ ꯌꯦꯡꯉꯣꯏꯗ꯭ꯔꯗꯤ ꯑꯗꯨꯝ ꯃꯨꯊꯠꯂ ꯊꯝꯈꯤꯒ‌ꯦ ꯑꯗꯨꯒ ꯀꯣꯜꯁꯨ ꯉꯥꯏꯔꯦ ꯑꯗꯨꯝ ꯑꯩꯅ ꯋꯥꯔꯤ ꯁꯥꯟꯅꯕ ꯃꯇꯥꯡ ꯐꯪꯉꯣꯏꯗꯕ ꯃꯇꯥꯡ ꯑꯣꯏꯇꯥꯔꯦꯗꯤ ꯑꯩ ꯑꯗꯨꯝ ꯗꯨꯅꯣ ꯗꯤꯁꯇꯔꯕ ꯀꯨꯝꯕꯗ ꯇꯧꯔꯒ ꯑꯗꯨꯃꯥꯏꯅ ꯊꯝꯒꯤꯕ ꯍꯥꯏꯕꯗꯤ ꯆꯠꯂꯒ ꯑꯃꯨꯛ ꯇꯧꯗꯁꯨ ꯄꯥꯏꯅꯤꯡ ꯄꯥꯏꯈꯠꯇꯕꯅꯤꯅ ꯋꯥꯈꯟꯗ ꯃꯥꯏꯁꯦ ꯄꯥꯏꯈꯠꯅꯤꯡꯗꯕꯒꯤ ꯑꯗꯒꯤ ꯀꯩꯅꯣ ꯇꯧ ꯋꯥꯔꯤ ꯁꯥꯅꯅꯤꯡꯗꯕꯒꯤ ꯀꯣꯜ ꯇꯧꯔꯒ ꯍꯟꯂ ꯇꯧꯔꯛꯇꯦ ꯈꯣꯠꯇꯦ ꯇꯧꯋꯤ ꯍꯥꯏꯗꯤ ꯀꯥꯎꯕꯁꯨ ꯌꯥꯎꯈꯤꯗꯅ ꯑꯗꯨꯝ ꯇꯧꯒꯦ ꯍꯥꯏ ꯇꯥꯔꯁꯨ ꯀꯣꯈꯜ ꯊꯕꯛꯅ ꯌꯥꯝꯈꯤꯕꯒꯤ ꯑꯗꯨꯝ ꯇꯧꯕ ꯉꯝꯗꯕ ꯌꯥꯎꯈ꯭ꯔꯁꯨ ꯑꯦ ꯑꯣꯟ ꯇꯧꯔꯁꯨ ꯍꯜꯂꯛꯇꯦ ꯈꯣꯠꯇꯦ ꯍꯥꯏꯗꯨꯏ ꯃꯍꯨꯠꯇ ꯑꯗꯨꯝ ꯃꯥꯗꯤ ꯐꯣꯟꯁ‌ꯦ ꯆꯠꯇꯦ ꯈꯣꯠꯇꯦ ꯑꯗꯨꯃꯥꯏꯅ ꯈꯟꯈꯤ ꯑꯗꯨꯃꯥꯏꯅ
ꯑꯁ ꯈꯪꯗ‌ꯦꯗ ꯏꯕꯨꯡꯉ‌ꯣ ꯅꯪꯅ ꯅꯀꯣꯛꯁꯤꯅ ꯀꯃꯥꯏꯅ ꯇꯧꯕꯅꯣ ꯅꯪꯅ ꯁꯪꯉꯀꯥꯟꯗ ꯈꯇꯪ ꯍꯥꯏꯗꯨꯗꯤ ꯃꯤꯅ ꯀꯩꯅꯣꯝꯃ ꯍꯥꯏꯅꯤꯡꯕ ꯃꯇꯥꯡꯗꯗꯤ ꯀꯃꯥꯏꯅ ꯇꯧꯗꯣꯔꯤꯕ ꯅꯪ ꯐꯣꯟꯗꯣ ꯑꯣꯐ ꯊꯝꯗ꯭ꯔꯒꯁꯨ ꯅꯪꯅ ꯁꯪꯗꯕ ꯑꯣꯏꯔꯁꯨ ꯑꯦ ꯀꯩꯅꯣꯝꯃ ꯏꯃꯥꯔꯖꯦꯟꯁꯤꯒꯤ ꯍꯥꯏꯅꯕꯒꯤ ꯐꯣꯟ ꯇꯧꯔꯛꯄꯗ ꯅꯪ ꯀꯃꯥꯏꯅ ꯇꯧꯗꯣꯔꯤꯒꯦ ꯅꯪꯅ ꯁꯪꯕ ꯈꯛꯇ ꯉꯥꯏꯔꯒ ꯃꯤꯅ ꯁꯪꯕ ꯃꯇꯝꯁꯤꯗꯗꯤ ꯅꯪ ꯁꯪꯗ꯭ꯔꯦꯅ ꯅꯣꯏ ꯁꯪꯉꯁꯨ ꯑꯩꯁ‌ꯦ ꯁꯪꯗꯦꯅ ꯃꯤꯒꯤ ꯐꯣꯟꯗꯣ ꯑꯝꯇ ꯄꯥꯏꯔꯣꯏꯒꯦ ꯍꯥꯏꯔꯦ ꯍꯥꯏꯕꯅꯤꯅ ꯐꯣꯟ ꯁꯪꯕ ꯍꯥꯏꯕꯨ ꯀꯩꯅꯣ ꯑꯣꯐ ꯇꯧꯔ ꯑꯗꯨꯝ ꯊꯝꯗ꯭ꯔꯒꯁꯨ ꯍꯦꯛꯇ ꯑꯗꯨꯝ ꯄꯥꯏꯔ ꯂꯩꯕ ꯍꯥꯏꯕ ꯅꯠꯇꯦ ꯃꯇꯝ ꯃꯇꯝ ꯑꯗꯨꯗꯤ ꯅꯪꯅ ꯄꯥꯏꯅꯤꯡꯕ ꯃꯇꯝ ꯈꯛꯇꯪ ꯁꯨꯝ ꯄꯥꯏꯒ‌ꯦ ꯑꯩꯅ ꯄꯥꯏꯅꯤꯡꯗꯕ ꯃꯇꯝꯗ ꯂꯣꯏꯅ ꯑꯣꯐ ꯇꯧꯁꯤꯟꯒꯦ ꯑꯗꯨꯗꯤ ꯀꯩ ꯀꯥꯟꯅꯗꯣꯔꯤꯒꯦ ꯑꯗꯨꯗꯤ ꯑꯗꯨꯕꯨ ꯀꯔꯤ ꯑꯣꯏꯔꯤꯒꯦ ꯍꯥꯏꯕꯅꯤꯗ ꯅꯪ ꯇꯧꯔꯤ ꯑꯗꯨꯃꯥꯏ ꯑꯩꯁꯨ ꯇꯧꯔꯦ ꯈꯜꯂꯣ ꯑꯗꯨꯗꯤ ꯏꯕꯥꯅꯤ ꯁꯥꯡꯕ ꯃꯇꯝ ꯑꯃꯨꯛ ꯃꯥꯟꯅꯗ꯭ꯔꯦ ꯈꯜꯂꯣ ꯀꯃꯥꯏꯅ ꯄꯥꯎ ꯐꯥꯎꯅꯗꯣꯏꯅꯣ
ꯑꯗꯨ ꯑꯗꯨꯝ ꯑꯩꯗꯤ ꯇꯧ ꯑꯗꯨꯃꯥꯏꯅ ꯊꯝꯈꯤ ꯇꯥꯔꯒꯁꯨ ꯑꯩꯒꯤ ꯑꯗꯨꯝ ꯀꯩꯅꯣꯗꯣ ꯊꯣꯛꯑꯦꯕꯀꯣ ꯏꯌꯥꯔꯇꯦꯜ ꯑꯦꯞꯀꯩꯗꯣ ꯌꯦꯡꯕ ꯌꯥꯏꯑꯕ ꯀꯅꯥ ꯀꯅꯥ ꯀꯣꯜ ꯇꯧꯔꯛꯑꯝꯃꯤ ꯀꯅꯥ ꯀꯅꯥ ꯃꯦꯁꯦꯁ ꯊꯥꯔꯛꯑꯃꯤꯗ ꯂꯣꯏ ꯊꯣꯛꯄꯅꯤꯅ ꯑꯗꯨꯝ ꯑꯩꯅ ꯑꯗꯨꯝ ꯍꯣꯏ ꯑꯗꯨꯝ ꯍꯜꯂ ꯇꯧꯕ ꯈꯣꯠꯄ ꯑꯩꯅ ꯅꯪꯅꯁꯨ ꯑꯗꯨꯝ ꯍꯥꯏꯗꯤ ꯑꯩꯒꯤ ꯐꯣꯟꯗ ꯍꯜꯂ ꯑꯗꯨ ꯁꯨꯃꯥꯏꯅ ꯁꯤ ꯃꯤꯁꯤꯅ ꯁꯤ ꯇꯧꯔꯝꯃꯤ ꯁꯤ ꯇꯧꯔꯝꯃꯤ ꯈꯪꯕꯒꯤ ꯑꯗꯨꯃꯥꯏꯅ ꯇꯧꯔꯛꯄꯅꯤ ꯍꯦꯛꯇ ꯇꯧꯔꯔꯣꯏꯒꯦ ꯐꯥꯎꯔꯔꯣꯏꯒꯦ ꯍꯥꯏꯕꯩ ꯋꯥꯗꯤ ꯅꯠꯇꯕꯀꯣ
ꯍꯨꯔꯥꯟ ꯅꯧꯅꯥꯗ ꯊꯕꯛ ꯌꯥꯝ ꯇꯧꯋ‌ꯦ ꯑꯩꯅ ꯍꯥꯏꯗꯣ ꯃ‌ꯣꯟꯅ ꯁꯦꯡꯒꯥꯎ ꯂꯥꯛꯄ ꯍꯥꯏꯗꯣ ꯑꯣꯏꯌꯦꯕ ꯅꯣꯏꯁꯦ ꯈꯪꯕ꯭ꯔꯥ ꯀꯥ ꯀꯥꯗꯤ ꯂꯥꯎꯖꯗꯕ ꯑꯗꯨꯑꯣꯏꯁꯨ ꯃꯣꯟꯅ ꯁꯦꯡꯒꯥꯎ ꯂꯥꯛꯄ ꯍꯥꯏꯗꯣ ꯑꯗꯨꯅꯤ ꯅꯪ ꯑꯣꯏꯔꯤꯁꯦ ꯍꯩꯈ꯭ꯔꯦ ꯆꯤꯡꯈ꯭ꯔꯦ ꯄꯨꯔꯥ ꯃꯟꯗꯥ ꯍꯥꯏꯗ‌ꯣ ꯆꯨꯝꯃꯦ
ꯎꯝ ꯍ
ꯐ ꯐꯔꯦ ꯐꯔꯦ ꯑꯗꯨꯗꯤ ꯑꯩꯩ ꯊꯝꯅꯕ ꯇꯧꯔꯒ‌ꯦꯀꯣ ꯑꯥꯎ ꯑꯥ